ꯑꯣ
ꯍꯜꯂꯣ
ꯍꯥꯎ
ꯐꯣꯟꯅ ꯃꯥꯅ ꯇꯧꯕ ꯏꯔꯨꯖ ꯆꯠꯈ꯭ꯔ ꯑꯩꯉꯣꯟꯗ ꯇꯥꯏꯌꯦ
ꯎꯝ
ꯃꯥꯏ ꯄꯩꯁꯥ ꯑꯩꯅ ꯂꯧꯗꯣꯏꯏꯅꯦ ꯇꯪꯈꯥꯏ ꯑꯃ ꯐꯤ ꯁꯥꯏꯔꯣ
ꯁꯗꯤꯌꯦ
ꯑꯔꯤꯑꯦ ꯍꯥꯢꯕ
ꯑꯩ ꯐꯤꯖꯤꯟ ꯀꯜ ꯍꯜꯂꯤꯕꯤ
ꯂꯕꯨꯛꯇ ꯑꯃꯨꯛ ꯊꯥꯔꯣꯏꯃꯨꯛ ꯈꯨꯜꯂꯨꯔꯦ
ꯑꯦ ꯂꯧ ꯃꯔꯛꯇ ꯊꯔꯣꯏ ꯈꯨꯇꯥꯥꯑꯃꯅꯤ ꯊꯔꯣꯏ ꯀꯧꯇꯥ ꯑꯅꯤꯃꯨꯛ ꯈꯨꯜꯂꯛꯑꯦ
ꯁꯂꯝꯗ ꯎꯝ
ꯎꯝ
ꯍꯗꯤ ꯀꯥꯔꯋꯥ
ꯂꯩ ꯑꯃ ꯉꯔꯥꯡ ꯃꯆꯥꯗ ꯂꯣꯏꯔꯒ ꯑꯆꯧꯕ ꯍꯠꯄ ꯍꯧꯔꯤ ꯑꯆꯧꯕꯗꯣ ꯈꯔ ꯇꯪꯈꯥꯏ ꯁꯦꯝꯕ ꯍꯧꯔꯦ
ꯍꯥꯏꯗꯤ
ꯍꯥꯥ
ꯑꯣ ꯑꯍꯨꯝ ꯊꯣꯛꯛꯄꯗꯣ ꯑꯃ ꯂꯣꯏꯔꯦ ꯍꯥꯏꯔꯕ
ꯑꯃ ꯍꯧꯕꯗꯣ ꯇꯪꯈꯥꯏ ꯆꯠꯂꯛꯑꯦ ꯀꯗꯥꯏ ꯂꯣꯏꯗ꯭ꯔꯤ
ꯎꯝ ꯑꯗꯨꯁꯨ ꯍꯧꯗ ꯉꯥꯏꯔꯤ ꯐꯁꯦ
ꯐꯤꯖꯤꯜ ꯑꯗꯨ ꯍꯧꯔꯛꯏꯗꯨꯣ ꯑꯗꯨ ꯇꯧꯔꯒ ꯐꯤ ꯑꯍꯨꯝ ꯁꯨꯗꯣꯏꯕ ꯏꯔꯣꯋꯒ
ꯌꯍꯨꯝ ꯆꯊꯒ
ꯑ ꯐꯤꯖꯤꯟ ꯀꯌꯥ ꯀꯗꯥꯏ ꯍꯜꯂꯒꯦ ꯂꯩ
ꯍꯧꯗ ꯉꯥꯏꯔꯤꯌꯦ ꯇꯪꯈꯥꯏ ꯆꯠꯂꯦ ꯃꯃꯤꯡ ꯍꯥꯞꯄꯦ
ꯁꯤꯡ ꯁꯥꯕ
ꯅꯠꯇꯦꯍꯦ ꯑꯔꯣꯏꯕ ꯐꯤꯖꯅꯤꯅ ꯂꯩ ꯍꯥꯡꯁꯥꯏꯌꯦ
ꯑꯣ ꯑꯍꯨꯝ ꯊꯧꯕꯗꯣ ꯑꯃ ꯂꯣꯏꯗꯣꯏꯔꯕ ꯑꯗꯨꯅ
ꯇꯪꯈꯥ ꯆꯂꯛꯇ ꯉꯥꯏꯔꯦ
ꯑꯗꯨꯅ ꯑꯔꯣꯏꯕꯅꯦꯕ
ꯀꯩꯅꯣ ꯊꯤꯖꯤꯟꯒꯤ ꯑꯍꯨꯝ ꯊꯥꯒꯗꯕꯗꯣ ꯂꯩ ꯑꯍꯨꯝ ꯊꯥꯒꯗꯕꯗꯣ ꯑꯍꯥꯟꯕ ꯂꯩꯗꯣ ꯁꯥꯔꯦꯕ
ꯃꯥ ꯑꯩꯗꯤ ꯂꯣꯏꯔꯦ ꯍꯥꯏꯕꯅꯤ
ꯑꯍꯥꯟꯕ ꯂꯩꯁꯤꯒꯤ ꯌꯦꯛꯄꯁꯦ ꯇꯪꯈꯥꯏ ꯆꯠꯂꯛꯑꯦ ꯍꯥꯏꯕ
ꯎꯝ
ꯎꯝꯪ ꯆꯥꯁꯅ ꯄꯪ ꯆꯥꯗ ꯇ
ꯄꯤꯛꯇ꯭ꯔꯨꯗꯣ ꯃꯄꯥꯝ ꯆꯠꯈꯤꯌꯦ
ꯎꯝ ꯀꯩꯗꯧꯕ
ꯃꯣꯏ ꯂꯥꯏ ꯂꯧꯈꯠꯀꯅꯦꯅ ꯑꯗꯣ ꯂꯣꯏꯁꯤꯜꯂ ꯂꯥꯛꯑꯦ ꯃꯥꯗꯤ ꯑꯩꯄꯤ ꯁꯥꯐꯝꯗ
ꯎꯝ
ꯑꯗꯨꯒ ꯕꯣꯛ ꯌꯦꯡꯉꯣꯠꯇ ꯂꯥꯛꯑꯦ
ꯎꯝ
ꯑꯩꯅ ꯃꯅꯝ ꯅꯝꯕꯤꯔ ꯆꯠꯈ꯭ꯔꯦ ꯑꯗꯨꯒ ꯃꯄꯥꯗ ꯃꯥ ꯍꯥꯏꯅꯤꯡꯉ ꯄꯥꯄꯥ ꯅꯪ ꯕꯨꯕꯣꯛꯇ ꯃꯅꯝ ꯅꯝꯍꯜꯂꯣ ꯆꯠꯂꯣ ꯄꯄꯥ ꯃꯅꯝ ꯅꯝꯃꯜꯂꯣ ꯆꯣ ꯑꯩ ꯄꯨꯄꯥꯗ ꯍꯥꯏꯔꯨꯒꯦ ꯃꯅꯝ ꯅꯝꯃꯜꯂꯣ ꯆꯣ ꯇꯧꯏ
ꯎꯝ
ꯇꯥꯏ ꯇꯩꯗꯤ ꯍꯩꯅꯔꯖꯥꯠꯂꯥ
ꯍꯥ
ꯂꯩꯏꯗꯗꯤ ꯍꯩꯅꯖꯥꯂ
ꯃꯥ ꯏ ꯊꯤ ꯂꯨꯔ ꯍꯂꯦ ꯑꯗꯨ
ꯑꯥ
ꯃꯥ ꯊꯕꯛ ꯆꯠꯄ ꯃꯥ ꯂꯝꯐꯦꯟꯗ ꯊꯤꯜꯂꯨꯔ ꯍꯜꯂ ꯂꯧ ꯈꯣꯏꯆ ꯑ ꯍꯌꯥꯏꯗ ꯂꯧꯕ ꯑꯗꯨꯁꯦ ꯈꯔ ꯆꯠꯂꯨ ꯐꯣꯟ ꯇꯧꯔꯛꯄꯅꯤ ꯂꯧꯗꯣꯏ ꯑ ꯃꯤ ꯄꯩꯈꯥ ꯂꯥꯏꯔꯤꯛ ꯄꯥꯐꯥꯎ ꯁꯪꯗ ꯀꯥꯟꯁꯤꯗ ꯃꯣꯏ ꯃꯅꯥꯎꯄꯥꯍꯣꯏ ꯊꯤꯜꯂꯣ ꯍꯥꯏꯌꯨ ꯍꯥꯏꯈꯤꯕꯅꯤ
ꯎꯝ
ꯊꯔꯣꯏꯗꯣ ꯐꯧ ꯂꯧ ꯃꯔꯛꯇꯨꯗ ꯃꯨꯁꯤꯟ ꯃꯨꯁꯤꯟ ꯃꯨꯈꯩꯅꯤꯀꯣ ꯌꯥꯝ ꯐꯖꯕ ꯆꯦꯔꯪꯁꯨ ꯄꯨꯗꯦ ꯑꯗꯨꯒ ꯁꯥꯇꯤꯟꯗ ꯍꯥꯞꯄꯦ ꯈꯔꯅ ꯐꯤꯔꯦ ꯌꯣꯝꯃ ꯂꯑꯦ
ꯆꯥꯎꯕ꯭ꯔꯕ ꯊꯔꯣꯏꯗꯣ
ꯊꯔꯣꯏꯗꯣ ꯆꯥꯎꯊꯣꯛ ꯆꯥꯎꯊꯣꯛ ꯆꯥꯎꯔꯒꯅꯦ ꯂꯥꯡꯀꯛ ꯂꯥꯡꯀꯛ ꯐꯖꯩ ꯍꯥꯏꯕ ꯌꯥꯝ ꯌꯥꯝ ꯈꯨꯟꯅꯤꯡꯉꯤ ꯍꯥꯏꯕ ꯎꯕꯗ ꯀꯥꯡꯍꯧ ꯑꯃꯨꯛ ꯆꯥꯔꯅꯤ ꯊꯣꯡꯕ ꯑꯃꯨꯛ ꯆꯥꯔꯅꯤ ꯈꯨꯂꯪ ꯆꯥꯝꯃꯉꯥ ꯆꯝꯃꯉꯥ ꯄꯤꯅꯤ ꯁꯤꯂꯥ ꯑꯗꯨꯅꯦ ꯍꯥꯏꯁꯦ ꯈꯨꯂꯪ ꯆꯥꯝꯃꯉꯥ ꯄꯤꯌꯦ ꯑꯩꯈꯣꯏ ꯃꯨꯕꯒꯤ ꯁꯦꯝꯍꯧꯔꯤ ꯆꯥꯝꯃꯉꯥ ꯆꯥꯝꯃꯉꯥꯅꯦꯌꯦ
ꯂꯧ ꯁꯦꯝꯕ ꯍꯧꯅꯔꯕ ꯍꯧꯖ ꯍꯧꯁꯦ
ꯍꯣꯏ ꯈꯔ ꯑꯔꯩꯕ ꯍꯧꯗꯕ ꯌꯥꯎꯔꯤꯅꯦ ꯑꯔꯟꯕ ꯇꯧ ꯀꯨꯝꯅꯕꯧ ꯐꯔ ꯆꯥꯝꯃꯉꯥ ꯄꯤꯔꯦ ꯑꯗꯩ ꯈꯨꯂꯪ ꯆꯧꯉꯥ ꯄꯤꯔꯦꯅ ꯍꯩꯊꯥ ꯄꯣꯠꯊꯥꯗꯨ ꯃꯁꯥꯅ ꯊꯥꯖꯔꯗꯤ ꯐꯩ ꯍꯩꯊꯥ ꯄꯣꯊꯥꯁꯨ ꯑꯥꯖꯗꯥ ꯑꯗꯨ ꯑꯗꯥ ꯇꯧꯅꯤ ꯍꯣꯏꯔꯣꯡ
ꯈꯔꯗꯤ ꯌꯥꯝ ꯄꯥꯈꯠꯂꯛꯔꯤꯗꯨꯔꯪꯒꯗꯣ
ꯑꯗꯨꯅꯦ ꯍꯥꯏꯁꯦ ꯃꯣꯏꯅ ꯑꯍꯥꯟꯕ ꯅꯦꯛꯄꯗ ꯇꯧꯔꯤꯅꯦ ꯑꯍꯥꯟꯕ ꯅꯦꯛꯄ ꯍꯧꯕꯔꯣ ꯆꯥꯝꯃꯔꯤꯗ ꯍꯧꯔꯗꯤ ꯐꯩ ꯍꯥꯃꯣꯝ ꯔꯣꯕꯤꯟꯗ꯭ꯔꯣ ꯑꯉꯥꯎꯕꯗꯣ ꯆꯩꯉꯥꯗꯅꯤ ꯌꯦꯡꯉꯤ ꯃꯥꯅ
ꯃꯥꯥꯅ ꯍꯧꯗꯣꯏꯅꯤꯅꯦ
ꯎꯝ ꯑꯗꯩ ꯄꯤꯕ ꯍꯧꯔꯃꯤꯅ ꯃꯤꯗꯤ ꯄꯤꯌꯨ ꯉꯥꯛꯇꯅꯤꯗꯣ ꯑꯩ ꯈꯨꯅꯧꯒꯤꯗꯤꯃꯥꯕꯝ ꯂꯟꯖꯤꯠꯀꯤꯁꯨꯅꯦ ꯑꯦ ꯆꯥꯝꯃꯉꯥꯗ ꯃꯪꯗ ꯉꯥ ꯌꯥꯝ ꯎꯔꯝꯃꯦ ꯑꯩꯁꯦ ꯃꯪꯒ ꯁꯨꯝ ꯇꯝꯊꯣꯛꯇꯕꯅꯦꯕ ꯄꯩꯁꯥ ꯐꯪꯒꯗ꯭ꯔꯒꯅ ꯃꯨꯀꯥ ꯉꯥ ꯃꯪꯗ ꯃꯨꯀꯥ ꯉꯥ ꯌꯥꯝ ꯎꯔꯝꯃꯦꯕ ꯃꯪꯗ ꯉꯥ ꯎꯕꯁꯨ ꯄꯩꯁꯥ ꯐꯪꯍꯟꯕꯅꯦꯕ ꯄꯩꯁꯥ ꯑꯝꯇ ꯐꯪꯗꯦ ꯑꯗꯨꯅ ꯇꯝꯊꯣꯛꯑꯕ ꯃꯪ
ꯀꯗ ꯄꯩꯁꯥ ꯐꯪꯒꯗꯕ ꯂꯩꯇꯦꯕ
ꯂꯩꯇꯦꯕ ꯁꯨꯝ ꯂꯩꯗꯅ ꯅꯣꯏ ꯆꯦꯗꯤ ꯁꯥꯗ꯭ꯔꯦ
ꯑꯩꯈꯣꯏ ꯆꯦ ꯅꯨꯡꯗꯥꯡ ꯅꯨꯡꯗꯥꯡꯗ ꯁꯥꯔꯤꯃꯥ ꯁ꯭ꯀꯨꯜ ꯆꯠꯈꯤ ꯍꯧꯖꯤꯛꯇꯤ
ꯔꯥꯅꯤ ꯐꯤ ꯃꯌꯥꯝꯁꯨ ꯐꯣꯟꯗꯒ ꯊꯥꯒꯠꯂꯤꯕ ꯀꯣꯟꯒ ꯚꯥꯔꯤ ꯚꯥꯔꯤ ꯈꯤꯜꯂꯒ ꯀꯅꯥ ꯂꯩ ꯃꯈꯐꯝꯒꯤꯦ
ꯈꯪꯗꯦ
ꯐꯤꯒꯤ ꯐꯤ ꯉꯥꯛꯇꯥ
ꯂꯩꯁꯥꯕꯤ ꯉꯥꯛꯇ ꯉꯥꯏꯔꯕꯅꯦ
ꯀꯣꯟ ꯑꯩꯈꯣꯏꯒꯤ ꯄꯨꯂꯞꯈ ꯇꯧꯔꯒ ꯊꯥꯒꯠꯂꯤ ꯌꯥꯝ
ꯃꯌꯨꯝꯗ ꯊꯝꯕ
ꯑꯗꯥꯥꯄꯤꯤꯔ ꯑꯩꯗꯤ ꯀꯣꯟ ꯀꯌꯥꯨ ꯁꯨꯖꯥꯡ
ꯈꯪꯗꯦ ꯃꯥꯁꯨ ꯌꯥꯝ ꯅꯩꯔꯦꯗꯥꯏꯅꯦ
ꯎꯝ ꯃꯣꯏ ꯊꯥꯒꯠꯄꯗꯗꯤ ꯂꯩꯁꯦ ꯐꯨꯜꯋꯥꯛ ꯉꯥꯛꯇꯥ ꯊꯥꯒꯠꯂꯤ ꯃꯣꯏ ꯁꯥꯕ ꯎꯠꯄꯁꯤꯡꯁꯤ ꯅꯨꯡꯊꯤꯟꯒ ꯇꯨꯝꯗ꯭ꯔꯣ
ꯉꯁꯥꯏꯈꯩ ꯁꯥꯗꯦꯌꯦ ꯐꯤ ꯇꯨꯝꯃꯨꯏꯅꯦ ꯑꯩ ꯒ ꯏꯔꯨꯖꯊꯣꯛꯑꯒ ꯁꯥꯔꯦ
ꯑꯩꯗꯤ ꯅꯪ ꯇꯨꯝꯗꯕꯤꯗꯒ ꯑꯗꯨꯝ ꯁꯥꯔ ꯂꯩꯔꯕ
ꯄꯨꯡ ꯅꯥꯕꯅꯤꯅ ꯐꯝꯖꯤꯟꯕꯕ ꯉꯝꯗꯦꯗ
ꯃꯥꯡꯉꯤꯕꯣ
ꯎꯝ
ꯅꯪ ꯄꯨꯡ ꯅꯥꯕ ꯑꯗꯨꯝ ꯇꯧꯕ꯭ꯔꯣ ꯍꯥꯏꯁꯦ
ꯎ
ꯍ ꯎ
ꯑꯩ ꯐ ꯁꯥꯥꯐꯝꯝꯁꯨ ꯂꯥꯛꯑꯦ ꯑꯗꯨꯒ ꯃꯥ ꯍꯥꯏꯅ ꯉꯥꯟꯁꯨ ꯐꯪꯉꯦ ꯐꯨꯠꯕꯣꯜ ꯃꯆꯨ ꯁꯪꯗ꯭ꯔꯣ ꯑꯩꯅ ꯁꯪꯗꯦ ꯂꯥꯏꯖꯥꯅ ꯉꯁꯥꯏꯌꯨꯁꯨ ꯀꯩ ꯍꯥꯏꯔ ꯈꯪꯗꯦ ꯑꯩ ꯃꯆꯨ ꯁꯪꯗ꯭ꯔꯦ ꯑꯩ ꯐꯤꯁꯦ ꯑꯗꯒꯤ ꯉꯍꯥ ꯉꯍꯥꯟꯁꯨ ꯍꯥꯏ ꯀꯣ ꯅꯣꯡ ꯃꯆꯨ ꯁꯪꯗ꯭ꯔꯣ ꯁꯪꯗꯦ ꯍꯥꯏꯕ ꯂꯩꯖꯗ꯭ꯔꯣ ꯑꯩꯅ ꯂꯩꯖꯗꯦ ꯍꯥꯏꯕ
ꯑꯗꯨ ꯑꯣꯏꯔꯝꯍꯧꯅꯤꯅꯦ ꯑꯩꯈꯣꯏꯅ ꯐꯤꯒꯤ ꯁꯝꯅꯔꯁꯨ ꯌꯥ ꯍꯥꯏꯔꯦ
ꯃꯆꯨ ꯁꯪꯈ꯭ꯔꯣꯁꯨ ꯍꯥꯏꯗꯣꯏꯅꯦ
ꯍ ꯃ ꯃꯥ ꯆ
ꯍꯣꯏ
ꯌꯥꯝ ꯊꯣꯡꯒꯦ ꯏꯝ ꯊꯔꯒꯦ
ꯍꯥꯎꯥꯏꯀꯪ ꯇ
ꯑꯩꯈꯣꯏꯁꯨ ꯍꯋꯥꯏ ꯃꯨꯁꯣꯔꯤ ꯆꯥꯏ
ꯑꯩꯈꯣꯏꯗꯤ ꯂꯥꯏꯁꯤꯒꯤ ꯌꯦꯟꯕꯗ ꯐꯅ ꯀꯥꯟꯅ ꯐꯅꯌꯥꯝ ꯆꯥꯔꯦ
ꯀꯩꯕ
ꯂꯥꯏꯁꯤꯒꯤ ꯑꯪꯒꯜꯋꯥꯗꯤ ꯌꯦꯟꯕ ꯍꯋꯥꯏꯗꯨꯣ ꯏꯟꯁꯥꯡ ꯀꯥꯟꯅꯔꯦꯕ
ꯃꯥꯗꯤ ꯍꯋꯥꯏ ꯑꯉꯥꯡꯗꯤ ꯍꯋꯥꯏ ꯊꯣꯡꯕ ꯌꯥꯝ ꯄꯥꯝꯖꯩꯌꯦ ꯃꯥ